ꯎꯝ ꯍꯦꯜꯂꯣ ꯍꯥ ꯍꯥ ꯍꯜꯂꯣ ꯑꯥꯎ ꯇ ꯀꯦꯗꯧꯔꯤꯅ
ꯊꯕꯛ ꯃꯐꯝꯗ ꯂꯩꯌꯦ
ꯑꯦ ꯀꯗꯥꯏꯗ ꯊꯕꯛ ꯇꯧꯕ꯭ꯔꯥ
ꯦꯦꯡ꯭ꯂꯣꯔꯗ
ꯑꯁ ꯌꯥꯝ ꯐꯩꯅꯦ ꯑꯂꯥꯏ ꯌꯥꯝ ꯐꯩꯩꯅ ꯅꯣꯏꯗꯤ ꯄꯩꯁꯥ ꯌꯥꯝ ꯌꯥꯝ ꯂꯥꯛꯈ꯭ꯔꯝꯒꯅꯤꯅ
ꯃꯠꯇꯦꯗ ꯌꯥꯝ ꯋꯥꯏꯑꯦ ꯁꯤꯗ
ꯁꯤꯤꯗ ꯑꯃꯨꯛ ꯇꯧꯕ꯭ꯔꯣ
ꯑ ꯃ ꯇꯥꯡꯇꯥꯡ ꯐꯔꯤ ꯐꯪꯕ
ꯍꯣꯏ ꯍꯣꯏ ꯑꯣ ꯌꯥꯝ ꯍ ꯐꯩ ꯆꯁ ꯅꯣꯏꯗꯤ ꯃꯤꯇꯩꯗꯣꯝ ꯐꯖꯅꯅꯥꯡꯕ ꯐꯩꯀꯣ
ꯑꯩ ꯃꯠꯇꯩ ꯂꯣꯏꯉꯁꯦ ꯌꯥꯎ ꯂꯣꯏ ꯀꯥꯎꯈ꯭ꯔꯦ ꯌꯦ ꯉꯥꯡꯒ ꯍꯩꯗ꯭ꯔꯦ
ꯍꯥꯏ ꯌꯥꯝ ꯍꯥꯏꯥꯏꯌꯦ ꯑꯩꯈꯣꯏꯗꯤ ꯐꯩꯅ ꯉꯥꯡꯉꯦ ꯌꯥꯗꯦ
ꯀꯥꯏ ꯀꯥꯏ ꯗꯒꯅꯅꯥ
ꯅꯅꯦꯗꯒꯤꯅꯦ ꯑꯗꯨ ꯏꯝꯐꯥꯜꯗ ꯂꯩꯕ
ꯑꯣ ꯑꯩꯁꯨ ꯅꯣꯅꯦꯔꯣꯝꯗꯒꯤꯅꯦ ꯑꯩꯁꯨ
ꯑꯣꯒꯗ ꯍꯥꯏꯗꯣꯔꯤꯒ ꯈꯨꯅ ꯃꯃꯤ ꯀꯔꯤꯗ
ꯍꯂꯥꯏꯖꯥꯟ
ꯑꯣ ꯈꯉꯦꯍꯦ ꯇꯩꯂ ꯆꯕꯗ ꯍꯦ ꯅꯪꯗꯦ
ꯑ ꯂ ꯂꯤꯡ ꯀꯥꯎꯔꯦ ꯑꯁꯤꯗ ꯍꯤꯟꯗꯤ ꯉꯥꯡ ꯃꯅꯅꯥꯀꯣ ꯃꯩꯇꯩꯗ ꯉꯥꯡꯕꯗ ꯍꯤꯟꯗꯤꯒ ꯑꯗꯨꯝ ꯃꯤꯛꯁ ꯇꯧꯋꯦꯕ ꯃꯇꯥꯡ ꯃꯇꯥꯡꯗ
ꯈꯪꯂꯝꯝꯒꯅꯤꯀꯣ
ꯑꯩ ꯇ ꯇ ꯈꯇꯪ ꯈꯤꯇꯪ ꯑꯁꯤꯗ ꯑꯁꯤꯗ ꯃꯅꯤꯄꯨꯔꯒꯤ ꯃꯤ ꯑꯃꯇ ꯂꯩꯇꯦ ꯑꯗꯨꯒꯤ ꯃꯅꯤꯄꯨꯔꯤꯁꯨ ꯉꯥꯡꯗꯦ ꯑꯩꯈꯣꯏ ꯂꯣꯟꯁꯨ ꯉꯥꯡꯗꯦ ꯍꯤꯟꯗꯤ ꯉꯥꯛꯇꯅꯤ
ꯌꯥꯝ ꯐꯩ ꯑꯁ ꯍꯤꯟꯗꯤ ꯍꯤꯟꯗꯤ ꯉꯥꯡꯕ ꯍꯥꯏꯕꯗꯤ ꯌꯥꯝ ꯐꯩ ꯑꯩꯈꯣꯏꯁꯨ ꯍꯤꯟꯗꯤ ꯌꯥꯝ ꯉꯥꯡꯅꯤꯡꯉꯦ ꯐꯩꯇꯦ
ꯌꯥꯝ ꯍꯩꯒꯦꯗ ꯑꯗꯨꯝ ꯈꯤꯇꯪ ꯈꯤꯇꯪ
ꯑꯗꯨ ꯑꯣꯏꯔꯁꯨ ꯈꯤꯇꯪ ꯈꯤꯇꯪꯗꯒꯤ ꯌꯥꯝ ꯍꯩꯔꯛ
ꯍꯍ ꯍ ꯍ ꯍꯣꯢ
ꯍꯗꯤ ꯕꯦꯡꯒ꯭ꯂꯣꯔꯗ ꯂꯩꯕ ꯀꯨꯏꯔꯕ꯭ꯔꯥ
ꯕꯦꯡꯒ꯭ꯂꯣꯔ ꯑ ꯊꯥ ꯑꯍꯨꯝ ꯊꯥ ꯑꯍꯨꯝ ꯁꯨꯗꯧꯔꯦ
ꯎꯝ ꯎꯝ
ꯑ ꯊꯥ ꯑꯍꯨꯝ ꯁꯨꯗꯔꯦ ꯑꯍꯥꯟꯕ ꯑꯍꯥꯟꯕꯗꯗꯤ ꯍꯥꯢꯗ꯭ꯔꯕꯥꯠꯇ ꯂꯩꯕꯅꯦꯕ
ꯑꯣ ꯑꯣ
ꯀ ꯑꯁꯤꯗ ꯇ꯭ꯔꯥꯟꯁꯐꯔ ꯂꯥꯛꯄ
ꯑꯣ ꯑꯣ ꯑꯣ ꯌꯥꯝ ꯐꯩꯅ ꯅꯣꯏꯗꯤ ꯄꯩꯁꯥ ꯌꯥꯝ ꯁꯦꯚꯤꯡ ꯇꯧꯔꯝꯕꯅꯦ ꯇꯧꯔꯝꯃꯅꯤ ꯎꯝ ꯑꯣꯏꯗꯤ ꯄꯩꯁꯥ ꯊꯣꯛꯇꯕꯅꯤꯅ ꯋꯥꯔꯅꯦ ꯏꯝꯐꯥꯜꯗ ꯂꯩꯕꯁꯦ
ꯀꯩ ꯇꯧꯒꯦ ꯀꯩ ꯇꯧꯔꯤꯅꯣ ꯏꯝꯐꯥꯜꯗ
ꯂꯥꯁ ꯌꯔꯅ ꯒ꯭ꯔꯦꯖꯨꯑꯦꯁꯟ ꯂꯣꯏꯔꯦ ꯑꯗꯨꯒ ꯍꯟꯗꯛ ꯇ꯭ꯔꯦꯅꯤꯡ ꯇꯧꯔ ꯂꯩꯕꯀꯣ ꯁꯤ ꯄ꯭ꯔꯤ ꯄ꯭ꯔꯥꯏꯃꯥꯔꯤ ꯇꯤꯆꯔꯁꯀꯤꯗꯣ
ꯑꯣ ꯌꯥꯝ ꯐꯩꯅ ꯑꯗꯨꯅ ꯍꯦꯟꯅ ꯐꯩꯌꯦ ꯑꯁꯤ ꯃꯄꯥꯟ ꯂꯣꯝꯗ ꯊꯕꯛ ꯇꯧꯔꯒ ꯑꯃꯨꯛ ꯌꯨꯝ ꯈꯨꯟꯗ ꯆꯠꯂꯒ ꯑꯗꯨꯝ ꯑꯇꯣꯞꯄ ꯊꯕꯛ ꯑꯃꯨꯛ ꯇꯧꯔꯅꯤ
ꯈꯪꯗꯦ ꯑꯩꯈꯣꯏꯁꯨ ꯁꯤ ꯇ꯭ꯔꯦꯅꯤꯡꯒꯤ ꯁꯥꯔꯇꯤꯐꯤꯀꯦꯠ ꯐꯪꯉꯗꯤ ꯃꯄꯥꯟꯗ ꯎꯖꯥ ꯇꯧꯕ ꯆꯠꯁꯤꯔꯥ ꯍꯥꯏꯅ ꯄ꯭ꯂꯥꯟꯗꯤ ꯇꯧꯗꯤ ꯇꯧꯕꯅꯤ ꯑ ꯈꯪꯗ꯭ꯔꯦ ꯃꯅꯤꯄꯨꯔꯗꯗꯤ ꯁꯦꯂꯔꯤ ꯄꯤꯛꯑꯦ ꯑꯗꯨꯒꯤ ꯃꯄꯥꯟꯗꯗꯤ ꯂꯥꯏ ꯀꯦꯔꯤꯂꯥꯒꯨꯝꯕꯗꯗꯤ ꯀꯖꯤꯟꯁꯤꯡꯁꯨ ꯑꯣꯖꯥ ꯇꯧꯔ ꯂꯩꯌꯦꯕ ꯁꯤ ꯁꯥꯔꯇꯤꯐꯤꯀꯦꯠ ꯀꯨꯝꯕ ꯂꯩꯔꯗꯤ ꯗꯤ ꯁꯦꯂꯔꯤꯗꯣ ꯇ꯭ꯋꯦꯟꯇꯤ ꯑꯕꯥꯞ ꯄꯤ ꯍꯥꯏ ꯐꯔ ꯑꯦꯀꯣꯃꯤꯃꯦꯗꯦꯁꯁꯨ ꯐꯔꯤ ꯄꯤ ꯍꯥꯏꯌꯦ ꯑꯗꯨ ꯑꯣꯏꯔꯗꯤ ꯄꯩꯁꯥ ꯁꯦꯕꯦꯡꯒꯤ ꯏ ꯈ꯭ꯔꯥ ꯐꯥꯏꯌꯦꯅ ꯈꯟꯕ ꯑꯗꯨꯒꯤ ꯗꯨꯒꯤ ꯄ꯭ꯂꯥꯟ ꯈꯔ__ ꯅꯤꯗ
ꯎꯝ ꯃꯅꯤꯄꯨꯔꯗꯗꯤ ꯀꯩꯅꯣ ꯊꯕꯛ ꯇꯧꯔꯁꯨ ꯑꯀꯣꯃꯣꯗꯦꯁꯟꯗ__ ꯄꯤꯗꯦ ꯆꯥꯕ ꯊꯛꯄꯁꯨ ꯑꯈꯣꯏꯅ ꯑꯗꯣ ꯁꯦꯂꯔꯤꯁꯨ ꯌꯥꯝ ꯄꯤꯛꯑꯦ ꯃꯄꯥꯟ ꯔꯣꯝꯗꯗꯤ ꯑꯁꯤꯗ__ ꯆꯥꯕ ꯊꯛꯄ ꯂꯩꯞ__ ꯍꯝ ꯁꯥꯞ__ ꯂꯣꯏꯅꯞ__ ꯄꯤꯌꯦ
ꯍꯣꯏ ꯑꯗꯨꯅꯦ ꯎꯝ ꯌꯥꯝ ꯐꯦ ꯑꯗꯨ__
ꯎ
ꯎꯝ ꯗꯦꯜꯂꯤꯒ ꯆꯦꯟꯅꯥꯏꯒꯨꯝꯕꯗꯤ ꯂꯩꯅꯤꯡꯗꯕ ꯁꯥꯌꯦ ꯍꯥꯏꯕ ꯑꯗꯨꯒꯤ ꯀꯦꯔꯦꯂꯥꯗ ꯆꯪꯁꯤꯔꯥ ꯍꯥꯏꯅ ꯄ꯭ꯂꯥꯟ ꯇꯧ__ ꯑꯩꯗꯤ ꯁꯥꯕ ꯃꯐꯝꯗ ꯂꯩꯕ ꯍꯩꯇ꯭ꯔꯦ
ꯑꯥ ꯍꯥꯏꯗ꯭ꯔꯕꯥꯗ ꯗꯁꯨ ꯁꯥꯌꯦ ꯑꯗꯨꯝ ꯑꯣꯏ ꯑꯁꯤ ꯕꯦꯡꯒꯂꯣꯔꯗꯩꯀꯣ ꯕꯦꯡꯒ꯭ꯂꯣꯔꯗꯤ ꯌꯥꯝ ꯅꯨꯡꯉꯥꯏꯌꯦ
ꯍꯣꯏ ꯕꯦꯡꯒ꯭ꯂꯣꯔꯗ ꯂꯩꯕ ꯅꯨꯡꯉꯥꯏꯌꯦ ꯍꯥꯏꯌꯦ ꯗꯨꯒ ꯑꯦꯛꯁꯄꯦꯟꯁꯤꯚꯇꯤ ꯑꯣꯏꯌꯦ ꯍꯥꯏꯌꯦꯀꯣ
ꯑꯥꯎ ꯑꯦꯛꯁꯄꯦꯟꯁꯤꯚ ꯑꯦ ꯍꯥꯏꯗ꯭ꯔꯕꯥꯠꯇꯒꯤꯁꯨ ꯑꯩ ꯑ__ ꯁꯤꯗ ꯑꯦꯛꯁꯄꯦꯟꯁꯤꯚ ꯑꯣꯏꯌꯦ
ꯑꯣ
ꯍꯥꯏꯗ꯭ꯔꯕꯥꯥꯗꯇꯝ ꯑꯩ ꯑꯥ__ ꯑꯥ ꯆꯍꯤ ꯑꯃ ꯂꯩꯌꯦꯕ ꯑꯗꯨꯗ ꯆꯍꯤ ꯑꯃ ꯂꯩꯔꯒ ꯁꯤꯗ ꯇ꯭ꯔꯥꯟꯁꯐꯔ ꯇꯧꯔꯛꯄꯅꯦꯕ꯫
ꯑꯣ ꯑꯣ ꯗꯨ ꯅꯦ ꯏꯆꯦꯈꯣꯏꯁꯨ ꯂꯩꯌꯣ ꯑꯗꯨꯒ ꯂꯥꯛꯀꯦ ꯍꯥꯏꯕ ꯃꯣꯏꯅ ꯂꯥꯛꯍꯟꯗꯕ ꯑꯦꯛꯁꯄꯦꯟꯁꯤꯚ ꯑꯣꯏꯌꯦ ꯂꯥꯛꯀꯅꯨ ꯍꯥꯏꯅ꯫ ꯍꯤ ꯎꯝ ꯑꯗꯨꯒꯤ ꯃꯤꯒꯤ ꯃꯈꯥꯗ ꯂꯩꯔꯒ ꯊꯕꯛ ꯁꯨꯕ ꯍꯩꯔꯣꯏ ꯂꯥꯛꯀꯅꯨ ꯍꯥꯏꯌꯦ꯫ ꯅꯨ ꯀꯦ ꯀꯦꯔꯦꯂꯥꯗ ꯑꯣꯏꯅ ꯂꯥꯟ ꯇꯧꯔꯦ ꯅꯣꯏꯗꯤ ꯄꯩꯁꯥꯁꯦ ꯕꯦꯡ ꯇꯧꯔꯒ ꯃꯔꯨꯞ ꯐꯖꯅ ꯁꯥꯟꯅꯑꯣ ꯑꯍꯦ
ꯄꯩꯁꯥ ꯁꯦꯕꯤꯡ ꯇꯧꯕꯗꯤ ꯂꯥꯏꯔꯗꯅ ꯃꯤ ꯒꯤ ꯄꯨꯔꯨꯕ ꯄꯩꯁꯥꯗꯣ ꯑꯕꯤ ꯁꯤꯡ ꯁꯤꯡꯕ ꯂꯣꯏꯗꯔꯤ ꯃꯔꯨꯞ
ꯍꯤꯡꯉꯒ ꯂꯩꯕꯅꯤꯅ ꯄꯩꯁꯥꯗꯤ ꯑꯗꯨꯝ ꯇꯥꯟꯕ ꯌꯥꯗꯣ ꯃꯆꯦꯠ ꯃꯆꯦꯠ ꯈꯪꯕ ꯌꯥꯏꯌꯦꯅ
ꯑꯦ ꯈꯪꯗ꯭ꯔꯦꯗ ꯄꯨꯟꯁꯤꯁꯦ ꯄꯩꯁꯥ ꯂꯩꯇ꯭ꯔꯗꯤ ꯍꯤꯡꯕ ꯋꯥꯏꯑꯦ꯫ ꯇꯥꯄ꯭ꯔꯣ ꯍꯜꯂꯣ꯫ ꯅꯨꯡꯗꯥꯡ ꯊꯦꯡꯅ ꯑ ꯇꯥꯔꯦ ꯇꯥꯔꯦ ꯍꯧꯖꯤꯛꯅ꯫ ꯅꯪ ꯅꯦꯠꯇꯣ ꯅꯨꯡꯉꯥꯏꯕ꯭ꯔꯥ ꯅꯨꯡꯉꯥꯏꯇꯕ꯭ꯔꯥ꯫
ꯑꯣ ꯅꯨꯡ ꯅꯦꯠꯋꯥꯛꯁꯦ ꯈ꯭ꯔ ꯋꯥꯏꯐꯥꯏꯅꯦ ꯕ ꯑꯗꯨꯒꯤ ꯈ꯭ꯔ ꯎꯝ ꯃꯤꯅꯤꯠ ꯀꯌꯥ ꯀꯣꯜꯗ ꯂꯩꯗꯣꯏꯅꯣ ꯁꯤꯕꯣ꯫
ꯐꯥꯏꯚ ꯑꯁꯤꯒꯨꯝꯕ ꯍꯥꯏꯒꯅꯣ꯫ ꯍꯥꯏꯌꯦ ꯀꯣꯜꯗꯥ꯫
ꯀ꯭ꯔꯤꯔ ꯅꯪꯁꯨ
ꯈꯪꯗ꯭ꯔꯦ ꯑꯁ ꯋꯥꯔꯦ ꯋꯥꯔꯦ꯫
ꯀꯌꯥꯝ ꯀꯨꯏꯔꯦ ꯑꯁꯤ ꯇꯧꯕ ꯅꯪ꯫
ꯀꯌꯥꯝ ꯀꯨꯏꯔꯒꯦ꯫
ꯍꯥꯏꯕ ꯍꯩ ꯀꯥꯎꯈ꯭ꯔꯦ ꯑꯩꯁꯨ ꯌꯥꯝ ꯀꯨꯏꯕꯗꯤ ꯅꯠꯇꯦ ꯑꯗꯨꯕꯨ ꯑꯩꯒꯤ ꯂꯤꯃꯤꯠꯇꯤ ꯂꯣꯏꯈ꯭ꯔꯦ꯫ ꯂꯤꯃꯤꯠ ꯂꯣꯏꯕꯒꯤ ꯥꯎ ꯑꯃ ꯑꯃꯨꯛ ꯄꯥꯏꯕꯅꯦꯕ ꯑꯩꯅꯀꯣ꯫ ꯑꯗꯨꯒꯤ ꯃꯥꯗꯣ ꯊꯥꯔꯇꯤ ꯇꯥꯛꯁ ꯇꯧꯕꯒꯤ ꯑꯗꯨ ꯂꯣꯏꯈ꯭ꯔꯦꯕ ꯑꯗꯨꯒꯤ꯫ ꯑꯃ ꯄꯥꯏꯔꯒ ꯇꯧꯕ ꯐ꯭ꯔꯤ ꯂꯩ
ꯑꯩꯗꯤ ꯑ ꯈꯨꯟꯒꯤ ꯑꯃ ꯄꯤ ꯑꯃ ꯁ꯭ꯇꯦꯇꯁꯇ ꯊꯥꯒꯠꯂꯛꯄ ꯑꯗꯨꯗ ꯊꯦꯡꯅꯕ ꯑꯗꯨꯒꯤ ꯃꯉꯣꯟꯗ ꯃꯦꯁꯦꯁ ꯇꯥꯕ ꯑꯗꯨ ꯒ꯭ꯔꯨꯞꯇ ꯑꯦꯗ ꯇꯧꯔꯒ ꯍꯪꯕ ꯉꯁꯤ ꯈꯛꯇ ꯖꯣꯏꯟ ꯇꯧꯕꯅꯦ ꯉꯁꯤ ꯈꯛꯇ ꯍꯥꯏꯕꯕꯨ ꯍꯧꯖꯤꯛ ꯊꯔ ꯊꯥꯔꯇꯤ ꯃꯤꯅꯤꯠꯁ ꯑ ꯊꯥꯔꯇꯤ ꯃꯤꯅꯤꯠꯁ
ꯑꯗꯨꯗꯒꯤ ꯎꯈ꯭ꯔꯦ ꯌꯥꯝ ꯐꯩꯌꯦ ꯍꯨꯖꯤꯛꯁꯦ ꯈꯣꯏ ꯏꯁꯥꯩ ꯃꯔꯛꯇꯨꯗꯤ ꯁꯤ ꯌꯥꯝ ꯀꯥꯟꯅꯩꯌꯦ ꯇꯥꯕ꯭ꯔꯣ ꯂꯥꯎ ꯑꯣ ꯍꯜꯂꯣ ꯑꯧ ꯇꯥꯔꯦ ꯇꯥꯔꯦ ꯅꯪꯒꯤ ꯋꯥꯏꯐꯥꯏꯁꯦ ꯈꯔ ꯆꯞꯄ ꯃꯥꯜꯂꯦꯅꯦ
ꯑꯥꯎ
ꯑꯗꯨꯒꯤ ꯅꯪ ꯈꯣꯟꯖꯦꯜ ꯈꯔ ꯇꯥꯗꯕ
ꯀꯔꯤ ꯀꯔꯤ ꯋꯥꯔꯤ ꯁꯥꯗꯨꯏꯅꯣ ꯇꯣꯄꯤꯛ ꯄꯨꯊꯣꯔꯛꯑꯣ
ꯈꯪꯗ ꯀ꯭ꯔꯤ ꯃꯔꯝꯒꯤ ꯋꯥꯔꯤ ꯁꯥꯁꯤꯔꯥ ꯍꯟꯗꯛ ꯈ꯭ꯔꯤꯁꯃꯥꯁꯒꯤ ꯂꯥꯛ ꯀꯦꯔꯥ
ꯂꯥꯁ ꯏꯌꯔꯁꯨ ꯂꯥꯛ ꯂꯥꯛꯇ
ꯂꯥꯛꯑꯣꯍꯦ ꯍꯟꯗꯛꯇꯤ
ꯄꯩꯁꯥ ꯄꯩꯁꯥꯒꯤ ꯄꯩꯁꯥꯒꯤ ꯈꯨꯨꯠꯇ ꯂꯩꯔꯦ ꯄꯩꯁꯥ ꯂꯩꯇ꯭ꯔꯗꯤ ꯎꯄꯥꯏ ꯂꯩꯇꯦ
ꯈꯪꯗꯦ ꯍꯣꯏ ꯑꯁ ꯋꯥꯕꯗꯤ ꯍꯈꯣꯏ ꯄꯩꯁꯥ ꯂꯩꯇ
ꯍꯣꯏꯅꯦ ꯑꯥ ꯑꯥ ꯍꯧꯖꯤꯛ ꯃꯔꯨꯞ ꯇꯧ ꯅꯤꯅ ꯊ ꯒꯤ ꯐꯤꯐꯇꯤꯟ ꯊꯥꯎꯖꯟ ꯐꯤꯇꯤꯟ ꯆꯤꯟꯗꯖꯟꯗꯕ ꯑꯗꯨꯣ ꯊꯕꯛ ꯈ꯭ꯔꯤꯁꯃꯥꯁ ꯒꯤꯂꯥꯗꯦ ꯀꯥꯔꯤ ꯀ ꯄꯩꯁꯥ ꯂꯥꯛꯇ ꯅ ꯑꯃꯔꯣꯛꯦ ꯑꯗꯨ ꯀꯜꯂꯒ ꯑꯂ ꯑꯣ
ꯀꯅꯥ ꯅꯪ ꯔꯦꯟꯗ ꯅꯊꯟꯗ ꯂꯩꯕ꯭ꯔꯥꯅꯪ ꯃꯔꯨꯞꯑ ꯂꯩꯕ꯭ꯔꯥ
ꯑꯁꯤꯗꯥ ꯀꯣꯟꯕ꯭ꯔꯖꯦꯁꯥꯟꯒꯤ ꯑꯩ ꯔꯦꯁꯇꯣꯔꯦꯟ ꯀꯝꯄꯅꯤ ꯔꯦꯁꯇꯨꯔꯦꯟꯗ ꯊꯕꯛ ꯇꯧꯔꯤꯅꯦ
ꯑꯣ ꯑꯣ ꯀꯀꯣꯃꯤꯗꯦꯁꯟ ꯄꯤꯕ꯭ꯔꯥ
ꯑꯦꯀꯣꯃꯗꯦꯁꯟ ꯄꯤꯌꯦ
ꯑꯣ ꯑꯣ ꯌꯥꯝ ꯊꯑꯅ ꯑꯗꯨꯗꯤ ꯁꯦꯚꯤꯡ ꯈꯔ ꯊꯣꯛꯀꯅꯤꯅ
ꯁꯦꯚꯤꯡ ꯑꯕꯤ ꯁꯦꯚꯤꯡ ꯇꯧꯕ ꯍꯧꯗ꯭ꯔꯤꯗ
ꯑꯣ ꯑꯣ
ꯑꯁꯤꯗ ꯀꯩꯅꯣ ꯄꯩꯁꯥ ꯄꯨꯔꯨꯕ ꯈꯔ ꯂꯩꯕꯀꯣ ꯑꯗꯣꯁꯨ ꯑ ꯁꯨ ꯑꯗꯨ ꯑꯗꯨꯒꯤꯁꯨ ꯍꯣꯠꯅꯕ ꯃꯔꯨꯞꯀꯤꯁꯨ ꯍꯣꯠꯅꯕ ꯑꯩꯒꯤ ꯑꯩꯒꯤ ꯈꯨꯠ ꯀ ꯑꯩꯒꯤ ꯀꯔꯤ ꯍꯥꯏꯗꯅꯣ ꯃꯩꯇꯩꯂꯣꯟꯗ ꯏꯁꯥꯒꯤ ꯍ ꯏꯁꯥꯒꯤ ꯆꯥꯦ ꯑꯦꯛꯁꯄꯦꯟꯗꯤꯆꯔ ꯃꯥ ꯇꯧꯗꯦ ꯑꯦꯛꯁꯄ ꯀꯩ ꯀꯩ ꯂꯩꯒꯦ ꯑꯁꯤꯒꯨꯝꯕ ꯑꯝꯇ ꯌꯦꯡꯅꯗ꯭ꯔꯦ ꯍꯥꯏꯕꯗꯤ ꯑꯣꯏꯣꯏ ꯀꯣꯏꯕ ꯆꯆꯥꯄ ꯃ ꯃꯇꯝꯁꯨ ꯂꯩꯥꯏ
ꯎꯝ ꯎꯝ ꯑꯣ
ꯇꯧꯕꯅꯤꯅ ꯃꯄꯥꯟ ꯊꯣꯛꯄ ꯃꯇꯝꯁꯨ ꯂꯩꯇꯦ ꯑꯗꯨꯒꯤ ꯑꯦꯛꯁꯄꯦꯟꯁ ꯑꯝꯇ ꯇꯧꯗ꯭ꯔꯦ
ꯋꯤꯀꯦꯟꯒꯨꯝꯕꯗꯤ ꯍꯣꯂꯤꯗꯦ ꯄꯤꯗꯕ꯭ꯔꯥ
ꯑ ꯔꯦꯁꯇꯨꯔꯦꯟꯅꯦ ꯋꯤꯀꯦꯟ ꯗꯁꯨ ꯁꯤꯗꯥꯏꯇ꯭ꯔꯥ ꯑ ꯍꯞꯇꯥꯗ ꯁꯨꯇꯤ ꯑꯃꯃꯝ ꯐꯪꯉꯦ
ꯑꯁ ꯃꯂꯤꯦ ꯀꯔꯤꯅꯣ ꯅ ꯔ꯭ꯔꯁ ꯏ꯭ꯔꯥꯟꯗ ꯊꯕꯛ ꯇꯧꯕꯗꯨ ꯋꯥꯏ ꯍꯥꯏꯌꯦ ꯗꯦꯜꯂꯤꯗꯔ ꯆꯠꯂꯒ ꯀꯔꯤꯅꯣ ꯀꯣꯜ ꯁꯦꯟꯇꯔꯒꯤ ꯇꯧ
ꯑ ꯔꯦꯁꯇꯨꯔꯦꯟ ꯅ ꯇꯧꯕ ꯋꯥꯗꯤ ꯋꯥꯏ ꯑꯗꯨꯕꯨ ꯑꯣꯀꯣꯃꯣꯗꯦꯁꯟꯁꯨ ꯄꯤꯌꯦ ꯇꯤꯞꯁꯨ ꯐꯪꯉꯦ ꯁꯥꯏ ꯀꯣꯁ ꯏ꯭ꯔ ꯏ ꯁꯦꯟꯇꯤꯞ ꯐꯥꯡꯕ ꯑꯗꯨ ꯒꯤ ꯏꯟꯁꯦꯟꯇꯤꯞ ꯇꯤꯞꯇꯨꯅ ꯈꯔ ꯑꯦꯛꯁꯄꯦꯟꯗꯤꯆꯔ ꯇꯧꯔꯦꯗꯅ
ꯑ ꯑꯣ ꯑꯩꯈꯣꯏꯁꯨ ꯑꯁ ꯂꯥꯁ ꯁꯤ ꯍꯣꯇꯦꯜ ꯃꯦꯅꯦꯖꯃꯦꯟ ꯎꯝ ꯐꯠꯇꯃꯤꯅꯦꯁꯄꯒ ꯀꯣꯔꯁꯇꯤ ꯂꯣꯏꯈ꯭ꯔꯕꯅꯦ ꯑꯗꯨ ꯆꯠꯅꯤꯡꯗꯕ ꯑꯗꯨꯒꯤ ꯑꯗꯨꯝ ꯂꯩꯕꯅꯦ ꯑꯩꯈꯗ ꯋꯥꯏ ꯍꯥꯏ ꯃꯗꯨꯒꯤ ꯇꯤꯆꯔꯁ ꯇ꯭ꯔꯦꯅꯤꯡꯗ ꯃꯥꯏ ꯑꯣꯟꯁꯤꯟꯈ꯭ꯔꯦ
ꯑꯗꯨ ꯑꯗꯨ ꯅꯪ ꯍꯣꯏ ꯉꯥꯏꯈꯣ ꯃꯔꯛ ꯑꯗꯨꯣ ꯅꯪ ꯐ꯭ꯔꯤ ꯑꯣꯏꯔꯗꯤ ꯑꯩꯒꯤꯗꯁꯨ ꯑꯗꯨꯝ ꯀꯣꯜ ꯇꯧꯔꯛꯄ ꯌꯥꯏ ꯍꯧꯖꯤꯛꯀꯤꯗꯤ ꯊꯝꯔꯒꯦꯀꯣ
ꯑꯣ ꯑꯣ ꯐꯔꯦ ꯐꯔꯦ ꯍꯣꯏ ꯎꯝ ꯍꯣꯏ ꯍꯣꯏ ꯍ